ꯑꯥꯎ ꯌꯥꯔꯦ ꯌꯥꯔꯦ ꯇꯥꯔꯦ ꯇꯥꯔꯦ ꯃꯈꯣꯟ ꯁꯦꯡ ꯇꯥꯔꯦ ꯍꯟꯗꯛꯇꯤ
ꯑꯃꯅꯦ ꯀꯩꯅꯣ ꯇꯧꯔꯒꯅꯦ ꯑ ꯑꯦꯀꯥꯎꯟꯗꯣ ꯑꯩꯅ ꯕꯦꯔꯤꯐꯥꯏꯠ ꯇꯧ ꯇꯧꯊꯣꯛꯑꯦꯕꯀꯣ ꯑꯗꯨꯒꯅꯦ ꯑ ꯐꯤꯗꯣ ꯄ꯭ꯔꯣꯁꯦꯁꯤꯡ ꯐꯤ ꯍꯥꯏꯔꯒ ꯂꯨꯄꯥ ꯁꯕꯦꯟꯇꯤ ꯐꯣꯔ ꯀꯩꯅꯣꯝ ꯂꯩꯍꯧꯋꯦ
ꯑꯣ ꯏꯕꯥꯅꯤ ꯑꯍꯥꯟꯕ ꯃꯃꯥꯡꯗ ꯁꯥꯟꯅꯈꯤꯕ ꯑꯅꯤꯗꯣ ꯑꯗꯨꯗꯨꯒꯤꯅꯤ ꯑꯥ ꯉꯁꯤꯒꯤꯅ ꯉꯁꯤꯒꯤ ꯇꯧꯕꯅꯤꯅ ꯑꯥꯐꯇꯔ ꯑꯃꯨꯛ ꯃꯥꯏ ꯀꯟꯀꯂꯨꯁꯟ ꯂꯥꯛꯀꯅꯤ ꯅꯨꯗꯥꯥꯡꯗꯣ ꯅꯣꯏꯁ ꯈꯔ ꯌꯥꯎꯋꯦꯕ ꯑꯩꯒꯤꯗꯤ ꯌꯥꯗꯦꯗꯅ ꯃꯇꯥꯏꯁꯦ ꯑꯗꯨꯗꯨꯅꯅꯦ ꯀꯣ ꯁꯥꯟꯅꯕꯗ ꯗꯤꯁꯇꯔꯕꯦꯟꯁ ꯈꯔ ꯑꯗꯨꯝ ꯂꯩꯕꯅꯤꯅ ꯀꯩ ꯍꯥꯏꯅꯤ ꯈꯔ ꯀꯛꯊꯠꯄ ꯃꯣꯏꯅ ꯗꯨꯒꯤꯅꯤ
ꯀꯣ ꯀꯌꯥ ꯋꯥꯠꯂꯤꯕ ꯑꯩ ꯈꯤꯇꯪ ꯉꯥꯏꯔꯕ
ꯑꯥ ꯑꯃ ꯅꯪꯒꯤ ꯑꯃ ꯇꯧꯒꯤꯅꯤ ꯑꯗꯨ ꯇꯧꯈꯤꯅꯤ ꯍꯥꯏꯁꯦ ꯁꯤꯁꯤꯅ ꯑꯩꯒꯤ ꯂꯥꯁ ꯑꯣꯏꯔꯛꯇꯣꯏꯔꯥ ꯃꯈꯥ ꯂꯩꯔꯤꯕꯗꯤ ꯈꯪꯗꯦ ꯃꯣꯏꯒꯤ ꯐꯦꯛ ꯇꯤꯞꯁ ꯄꯤꯆ ꯃꯣꯏ ꯍꯣꯠꯂꯒ ꯇꯥꯛꯁ ꯍꯥꯏꯔꯛꯀꯅꯤ ꯍꯧꯖꯤꯛ ꯍꯧꯖꯤꯛꯐꯥꯎꯒꯤ ꯉꯁꯤ ꯐꯥꯎꯒꯤꯗꯤ ꯁꯤ ꯂꯤꯄꯥꯎ ꯂꯩꯔꯤ
ꯑꯩ ꯀꯣꯜ ꯀꯌꯥ ꯁꯨꯔꯒꯦ ꯏꯕꯥꯅꯤ ꯇꯧꯅꯩꯁꯤꯕꯣ
ꯑꯩꯅ ꯁꯤꯒ ꯃꯔꯤꯔꯛ ꯁꯨꯕ ꯑꯣꯏꯗꯣꯏꯕ
ꯃꯔꯤꯔꯛ ꯑꯣ ꯑꯗꯨꯗꯤ ꯍꯌꯦꯡ ꯑꯃ ꯇꯧꯔ ꯂꯣꯏꯁꯟ ꯌꯥꯔꯦ ꯎꯝ
ꯃꯃꯥꯍꯣꯏ ꯀꯩꯁꯨ ꯊꯣꯏꯗꯣꯛꯄ ꯌꯥꯎꯗꯦ
ꯌꯥꯎꯗꯤꯌꯦ
ꯐꯔꯦ ꯕꯕꯥꯗꯤ
ꯌꯥꯎꯗꯦ
ꯐꯔꯦ ꯏꯕꯦꯝꯃꯥ ꯐꯔꯦ
ꯑꯩꯈꯣꯏ ꯀꯥꯡꯕꯨꯁꯨ ꯑꯝꯇꯗꯤ ꯄꯨꯟꯁꯤꯍꯦ
ꯑꯩ ꯂꯥꯛꯑꯅꯤ ꯍꯟꯗꯛꯇꯤ ꯌꯥꯔꯦ ꯈꯅꯥꯎ ꯈꯔ ꯐꯔꯦ ꯏꯕꯦꯝ ꯁꯤꯡꯖꯨ ꯆꯥꯕ ꯌꯥꯔꯦ ꯔꯦ
ꯀꯩꯅꯣ ꯇꯧꯔꯒ ꯁꯥ ꯁꯅꯥꯇꯣꯝꯕꯤꯒ ꯇꯧꯔꯒ
ꯑꯗꯣ ꯑꯥ ꯁꯅꯥꯇꯣꯝꯕꯤꯗꯣ ꯑꯩꯗꯣ ꯚꯦꯖꯤꯇꯦꯔꯤꯌꯟ ꯑꯣꯏꯔꯝꯃꯤꯅ ꯆꯥꯕ ꯁꯛꯄꯗꯣ ꯑꯩ ꯅꯣꯏꯒ ꯆꯠꯄꯗꯣ ꯌꯥꯝ ꯇꯜꯂꯤꯅꯦ
ꯑꯁꯦꯡꯕꯩꯅꯦ ꯇꯜꯂꯦꯕ ꯌꯥꯝ ꯅꯨꯡꯉꯥꯏꯇꯦꯕ
ꯎꯝ ꯅꯪꯒ ꯑꯩꯈꯣꯏꯆꯦꯒ ꯆꯥꯟꯅꯔꯦ ꯆꯞ ꯆꯥꯔꯦ
ꯆꯥꯅꯔꯦ ꯆꯥꯟꯅ ꯑꯗꯣ ꯑꯩ ꯍꯟꯗꯛ ꯌꯦꯔꯨꯝꯕꯨꯗꯤ ꯈꯔ ꯆꯥꯔꯦ ꯉꯍꯥꯟ ꯃꯤꯠ ꯌꯦꯡꯉꯨꯕꯗ ꯄ꯭ꯔꯣꯇꯤꯟ ꯀꯩꯀꯥ ꯄꯤꯛ ꯎꯞ ꯇꯧꯅꯕꯗꯣ ꯈꯔ ꯀꯩꯅꯣ ꯇꯧꯗꯗꯤ ꯌꯥꯔꯣꯏꯅꯅꯦ
ꯑꯩꯈꯣꯏꯆꯦꯁꯨ ꯀꯩꯅꯣ ꯆꯥꯗ꯭ꯔꯦ ꯁꯥ ꯉꯥ ꯉꯥꯕꯨꯗꯤ ꯆꯥꯏꯗꯅꯀꯣ ꯑꯗꯨꯒ ꯃꯣꯏꯗꯣ ꯀꯩꯅꯣ ꯆꯥꯗ꯭ꯔꯦ ꯌꯦꯟꯗꯤ ꯀꯩꯀꯥꯗꯤ ꯆꯥꯗ꯭ꯔꯦ ꯃꯥꯗꯣ ꯑꯝꯇ
ꯇꯉꯥꯏ ꯐꯗꯕꯒꯤꯅ ꯆꯥꯗꯕꯅ ꯐꯩꯗ ꯑꯗꯨꯒ ꯍꯌꯦꯡ ꯀꯣꯟꯅ ꯑꯗꯨꯝ ꯀꯩꯅ ꯂꯩꯔꯀꯥꯟꯗ ꯃꯇꯝ ꯑꯃꯗ ꯑꯗꯨꯝ ꯐꯔꯛꯀꯅꯤꯗꯅ ꯑꯩꯅ ꯍꯥꯏꯁꯦ ꯑꯗꯩ ꯁꯨꯝ ꯍꯩꯅꯈ꯭ꯔꯗꯤ ꯑꯗꯨꯝ ꯆꯥꯁꯨ ꯆꯥꯅꯤꯡꯉꯛꯑꯔꯣꯏ
ꯎꯝ ꯈꯣꯏꯗꯤ ꯆꯥꯎ ꯌꯥꯔꯥꯔꯣꯢꯗ
ꯑꯩꯁꯨ ꯇꯨ ꯊꯥꯎꯖꯟ ꯇ꯭ꯋꯦꯟꯇꯤ ꯊ꯭ꯔꯤ ꯗꯥꯢꯗꯩꯅꯦ ꯍꯦꯂꯛꯏ ꯑꯗꯣ ꯍꯥꯟꯅꯗꯤ ꯑꯗꯨꯝ ꯆꯥꯔꯝꯃꯤꯅ ꯇ꯭ꯋꯦꯟꯇꯤ ꯐꯣꯔ ꯇ꯭ꯋꯦꯟꯇꯤ ꯐꯥꯌꯞ ꯇꯋꯦꯟꯇꯤ ꯁꯤꯛꯁ ꯆꯍꯤ ꯑꯍꯨꯝ ꯍꯦꯂꯛꯑꯦ
ꯎ ꯀꯩꯒꯤ ꯆꯥꯅꯤꯡꯕ ꯁꯨꯡꯐꯥꯎ ꯐꯥꯎꯗ꯭ꯔꯦꯅ ꯁꯨꯡꯆ ꯆꯥꯗ꯭ꯔꯕ ꯚꯏ
ꯆꯥꯅꯤꯡꯗꯦ ꯑꯩꯗꯤ ꯀꯌꯥ ꯉꯥꯁꯨ ꯀꯌꯥ ꯄꯥꯝꯗꯦꯗꯅ ꯑꯩꯅ ꯌꯦꯟꯗꯤ ꯌꯥꯝ ꯄꯥꯝꯃꯦꯕ ꯑꯗꯣ ꯋꯥꯟꯁ ꯑꯩꯗꯣ ꯆꯥꯔꯔꯣꯏꯅ ꯂꯦꯞꯈ꯭ꯔꯝꯃꯤꯅ ꯆꯥꯗ꯭ꯔꯦ ꯑꯗꯣ ꯇꯧꯕꯇꯕꯨ ꯑꯩꯅ ꯊꯥꯏꯅ ꯍꯦꯟꯕꯗꯁꯨ ꯑꯩꯅ ꯍꯥꯢꯕꯀꯣ ꯃꯇꯝꯁꯤ ꯆꯠꯅꯕꯤ ꯃꯇꯨꯡ ꯏꯟꯅ ꯁꯝꯖꯥ ꯁꯝꯖꯥ ꯇꯧꯕ ꯑꯩꯈꯣꯏ ꯍꯥꯢꯅꯩꯗꯅ ꯑꯗꯨꯃꯥꯏꯟ ꯇꯧꯕ ꯃꯐꯝꯗ ꯆꯪꯕꯗꯗꯤ ꯑꯗꯨꯒꯤ ꯑꯦꯛꯁꯀ꯭ꯌꯨꯁꯇꯤ ꯄꯤꯌꯣꯅ ꯑꯩꯅ ꯊꯥꯢꯅ ꯂꯥꯏ ꯈꯣꯏꯔꯝꯕ ꯀꯥꯟꯗ ꯍꯥꯏꯗꯤ ꯋꯥꯁꯛꯅꯕꯩ ꯇꯥꯏꯞꯇ ꯍꯥꯏꯅꯕꯗꯣ ꯑꯗꯨꯃꯥꯏꯅ ꯍꯥꯏꯕ ꯑꯗꯒꯤ ꯑꯣꯞꯁꯟ ꯑꯃꯅ ꯀꯩꯗꯧꯒꯦ ꯑꯟꯇꯤꯜ ꯑꯟꯇꯤꯜ ꯀꯂꯦꯖ ꯗꯣꯛꯇꯔꯒꯨꯝꯕ ꯀꯩꯒꯨꯝꯕꯁꯤꯡꯁꯤꯅ ꯑꯩꯒꯤ ꯍꯛꯆꯥꯡꯒꯤꯗ ꯀꯩ ꯍꯥꯏꯅꯤ ꯑꯦꯅꯤꯃꯦꯜꯗꯒꯤꯁꯨ ꯂꯧꯕ ꯄꯤꯛ ꯑꯞ ꯇꯧꯒꯗꯕ ꯀꯩꯅꯣꯁꯤꯡꯁꯦ ꯅ꯭ꯌꯨꯇ꯭ꯔꯦꯟꯁꯤꯡꯁꯦ ꯑꯗꯨꯝ ꯄ꯭ꯂꯥꯟ ꯕꯦꯁꯀ ꯀꯩꯅꯣꯒ ꯑꯦꯅꯤꯃꯦꯜꯒꯖꯦ ꯌꯦꯡꯉꯛꯄꯗ ꯑꯩꯈꯣꯏ ꯍꯛꯆꯥꯡꯒꯤ ꯍꯦꯜꯊ ꯏꯁꯨ ꯂꯩꯔꯛ ꯇꯥꯔꯒꯗꯤ ꯃꯣꯏꯅ ꯔꯤꯀꯃꯦꯟ ꯇꯧꯕꯗꯣ ꯑꯩꯈꯣꯏꯗ ꯚꯦꯖꯤꯇꯦꯔꯤꯌꯥꯟꯅꯦ ꯁ꯭ꯇꯤꯛ ꯇꯧ ꯂꯩ ꯌꯥꯗꯦꯅ ꯑꯗꯨꯅ ꯑꯗꯨꯒꯨꯝꯕꯒꯤ ꯂꯥꯛꯄ ꯀꯥꯟꯗꯒꯗ ꯈꯔ ꯉꯥꯛꯄꯤꯌꯣꯅ ꯍꯥꯏ ꯑꯃꯥꯏꯅ ꯇꯧꯅꯔꯦ ꯑꯩꯗꯤ ꯑꯗꯨꯃꯥꯏꯅ ꯇꯧꯔꯦ ꯊꯝꯅꯗ꯭ꯔꯗꯤ ꯆꯥꯕ ꯊꯛꯄꯁꯦ ꯈꯖꯤꯛ ꯈꯖꯤꯛꯇꯤ ꯆꯥꯕ ꯑꯗꯨꯝ ꯌꯥꯏ ꯊꯦꯡꯕ ꯌꯥꯕꯅꯦ ꯑꯗꯣ ꯌꯥꯝ ꯀꯥ ꯍꯦꯟꯅ ꯇꯧꯁꯟꯒꯅꯨ ꯗꯤꯒ꯭ꯔꯤꯗꯣ ꯍꯥꯏꯕꯅꯦꯕ ꯃꯣꯏ ꯍꯥꯏꯁꯦ ꯑ ꯑꯗꯨꯒꯤ ꯄꯣꯠꯇꯨꯅꯦ ꯑꯗꯨꯒ ꯀꯩꯅꯣ ꯇꯧꯕꯗꯨꯒꯤ ꯑꯩꯈꯣꯏꯒꯤ ꯑ ꯀꯩ ꯍꯥꯏꯕ ꯈꯔ ꯁꯥꯊꯤꯕꯗꯕꯨꯗꯤ ꯀꯛꯄꯒꯤꯗꯣ ꯄꯨꯔꯥ ꯍꯣꯜ ꯄꯨꯔꯥ ꯂꯥꯏꯐ ꯇꯥꯏꯝ ꯀꯛꯄꯗꯣ ꯑꯥ ꯑꯗꯨꯃꯥꯏꯟ ꯄꯤꯕꯅꯦꯕ ꯑꯗꯨꯅꯦ
ꯑꯩꯈꯣꯏ ꯆꯦꯁꯦ ꯃꯣꯏꯗꯤ ꯑꯩꯈꯣꯏ ꯆꯦꯒꯤꯁꯤ ꯃꯣꯏꯗꯤ ꯆꯥꯕ ꯊꯛꯄ ꯑꯝꯇ ꯌꯥꯗꯝꯅꯤ ꯌꯥꯗ꯭ꯔꯦ
ꯆꯅꯝꯒꯨꯝꯕꯖꯨ ꯑꯝꯇ ꯆꯥꯗ꯭ꯔꯦ ꯑꯗꯨꯗꯤ
ꯃꯣꯏ ꯆꯥꯗꯦ ꯆꯥꯗꯦ ꯆꯅꯝꯖꯨ ꯆꯥꯗꯦ ꯑꯥꯗ ꯍꯤꯟꯖꯥꯡ ꯀꯩꯀꯥ ꯊꯣꯡꯕꯗꯣ ꯆꯅꯝ ꯑꯝꯇ ꯆꯥꯗꯦꯕ ꯇꯧꯗꯦꯕ
ꯑꯗꯨ ꯆꯅꯝꯒꯨꯝꯕꯖꯦ ꯍꯥꯔꯠ ꯍꯥꯔꯠꯀꯨꯝꯕ ꯀꯩꯒꯨꯝꯕꯗꯤ ꯂꯣꯏꯅꯃꯛ ꯐꯕꯅꯤꯒꯤ ꯈꯣꯠꯄꯩ ꯂꯩꯕꯅꯤꯅ ꯃꯔꯛ ꯃꯔꯛ ꯇ ꯅꯨꯃꯤꯠ ꯅꯥꯏꯔꯒ ꯆꯥꯕꯅꯗꯤ ꯐꯕꯅꯦ ꯑꯗꯣ ꯃꯣꯏ ꯍꯥꯟꯅꯒꯤ ꯆꯠꯅꯕꯤ ꯂꯩꯔꯝꯕꯅꯤꯅ
ꯍꯣꯏ ꯃꯣꯏꯗꯤ ꯃꯣꯏꯗꯤ ꯃꯩꯇꯩꯗ
ꯑꯗꯣ ꯃꯩꯇꯩ ꯃꯔꯨꯞꯁꯦ ꯌꯥꯝꯁꯨ ꯀꯟꯕꯁꯨ ꯀꯟꯕꯅꯦꯕꯨ ꯊꯥꯏꯅ ꯑꯍꯟꯒ ꯑꯣꯏꯕꯩꯅꯦꯕꯦꯝ ꯊꯥꯏꯅꯦ ꯍꯥꯏꯅ ꯑꯩꯁꯦ ꯉꯪꯅ ꯌꯥꯗꯦꯗ
ꯎꯝ
ꯑꯗꯨꯅꯁꯨꯅꯤ ꯈꯪꯗꯦ ꯑꯗꯣ ꯃꯣꯏꯒꯤꯁꯨ ꯃꯤꯒꯤ ꯃꯁꯥꯏ ꯕꯤꯂꯤꯐ ꯁꯤꯁꯇꯦꯝ ꯑꯃ ꯂꯩꯕꯅꯤꯅ ꯑꯩꯈꯣꯏꯅ ꯍꯦꯛꯇ ꯗꯤꯐꯥꯏ ꯇꯧ ꯌꯥ ꯄꯣꯟꯟꯗꯦ ꯅꯠꯇ꯭ꯔꯥ
ꯎꯝ
ꯃꯍꯩ ꯃꯁꯥꯒꯤ ꯐꯅꯕ ꯍꯣꯠꯅꯖꯩ
ꯃꯣꯏꯗꯤ ꯃꯣꯏꯒꯤ ꯃꯃꯥꯒꯤ ꯁꯥꯒꯩ ꯅꯥꯇꯩꯗꯨꯅꯤ ꯑꯗꯣ ꯑꯗꯨꯝ ꯃꯄꯥꯒꯤꯁꯨ ꯃꯣꯏꯒꯤ ꯃꯩꯇꯩ ꯃꯔꯨꯞ ꯂꯣꯏ ꯆꯠꯂꯦ
ꯎꯝ ꯈꯪꯗꯦ ꯑꯩꯈꯣꯏꯁꯨ ꯑꯗꯨꯝ ꯕ꯭ꯂꯦꯟꯗꯦꯠ ꯅꯠꯇꯅꯤ ꯂꯩꯔꯤꯁꯦ ꯑꯃꯒꯤꯁꯨ ꯈꯔ ꯑꯃꯒꯤꯁꯨ ꯈꯔ ꯑꯗꯨꯃꯥꯏꯅ ꯂꯩ ꯑꯩꯈꯣꯏꯅ ꯑꯃꯨꯛ
ꯁꯤꯅ ꯐꯥꯏꯗ
ꯈꯪꯗꯨꯗ ꯄ꯭ꯔꯕꯤꯅꯥ ꯒ꯭ꯌꯥꯟ ꯇꯥꯗꯩꯁꯨ ꯋꯥꯊꯤ ꯃꯌꯥꯝꯁꯦ ꯁꯤꯁꯤꯁꯨ ꯋꯥꯔꯤ ꯑꯃꯅꯤ ꯅꯠꯇ꯭ꯔꯥ ꯑꯃꯔꯣꯝꯗꯗꯤ ꯋꯥꯊꯤꯅꯦꯕ
ꯀꯩꯅꯣꯗꯨꯕꯨ ꯁꯅꯥꯇꯣꯟꯕꯤꯗꯣ ꯑꯩ ꯑꯁ ꯑꯃꯨꯇ ꯑꯃꯨꯛ ꯐꯣꯟ ꯇꯧꯔꯒ ꯑꯝꯇ ꯍꯪꯕꯤꯒꯦ
ꯑꯪꯀꯣ ꯑꯪꯀꯣ ꯁꯥꯅꯥꯇꯣꯏꯕꯤꯒꯤ ꯃꯃꯥ ꯅꯥꯕꯁꯦ ꯍꯪꯕ ꯆꯠꯀꯗ꯭ꯔꯣ
ꯑꯗꯨꯅ ꯑꯩꯅ ꯀꯜꯄꯅꯥꯗꯗꯤ ꯍꯥꯏꯐꯦꯠꯇꯤ ꯅꯍꯥꯟꯗꯤ
ꯑꯗꯣ ꯑꯩꯈꯣꯏꯁꯨ ꯆꯠꯄꯗꯤ ꯎ ꯄꯣꯠ ꯂꯩꯔ ꯈꯣꯠꯂ ꯆꯠꯄꯗꯤ ꯌꯥꯎꯅꯤꯡꯉꯦ ꯑꯗꯣ ꯑꯩꯁꯨ ꯇꯧꯔꯤꯁꯦ ꯍꯛꯆꯥꯡꯁꯦ ꯄꯨꯛ ꯌꯦꯠꯂꯣꯝꯁꯦ ꯈꯔ ꯅꯥꯏ ꯅꯥꯏ ꯇꯧꯋꯦ ꯍꯛꯆꯥꯡꯁ ꯅꯨꯡꯉꯥꯏꯇꯅ ꯑꯩ ꯑꯅꯥꯕꯒꯨꯝ ꯀꯩꯒꯨꯝꯕꯁꯦ ꯍꯪꯕ ꯆꯠꯅꯤꯡꯗꯕ ꯑꯩ ꯑꯗꯨꯗꯨꯒꯤ ꯑꯩ ꯈꯟꯖꯥꯟꯅꯔ ꯅꯍꯥꯟꯗꯩ ꯂꯩꯔ ꯑꯥ ꯑꯗꯣ ꯍꯩꯒꯨꯝꯕꯅꯤ ꯈꯪꯗꯦ ꯀꯩꯒꯨꯝꯕꯅꯤ ꯈꯪꯗꯦ ꯑꯗꯩ ꯄꯩꯁꯥꯗꯨꯁꯨ ꯌꯥꯝ ꯆꯪꯈꯤꯕꯅꯤ ꯂꯨꯄꯥ ꯆꯥꯝꯃꯉꯥ ꯆꯥꯝꯃꯉꯥ ꯑ ꯑꯣꯏꯔꯒꯁꯨ ꯈꯤꯇꯪ ꯄꯤꯅꯤꯡꯉꯦꯕꯀꯣ ꯑꯗꯣ ꯈꯪꯗꯦ ꯀꯃꯥꯏꯅ ꯇꯧꯗꯨꯏꯅꯣ ꯑꯩ ꯆꯠꯄꯁꯦ ꯑꯩꯁꯨ ꯏꯁꯥꯒꯤ ꯏꯁꯣꯟ ꯁꯣꯟꯕꯅꯤꯅ ꯍꯧꯖꯤꯛꯄꯨꯗꯤ ꯇꯧꯗ꯭ꯔꯦ ꯊꯥꯏꯅ ꯋꯥꯔꯤ ꯅꯠꯇ꯭ꯔꯦꯗꯣ ꯊꯥꯏꯔꯣꯏꯗ ꯇꯦꯁ ꯇꯧꯒꯗꯣꯏꯅꯦ ꯍꯣꯜ ꯑꯦꯕꯗꯣꯃꯦꯟꯁꯤꯁꯨ ꯑꯜꯇ꯭ꯔꯁꯥꯎꯟ ꯂꯧꯗꯣꯏꯅꯦ ꯑꯩꯁꯨ ꯄꯨꯛꯁꯦ ꯑꯗꯨꯝ ꯅꯨꯡꯉꯥꯏꯇꯅ ꯂꯩꯕꯅꯤꯅꯅꯦ ꯑꯥ ꯄꯨꯛꯁꯦ ꯅꯨꯡꯉꯥꯏꯇꯅ ꯑꯗꯨꯝ ꯂꯩꯕꯅꯤꯅꯅꯦ ꯏꯁꯥꯅ ꯈꯪ ꯈꯤꯇꯪ ꯅꯨꯡꯉꯥꯏꯔꯛꯇꯕꯒ ꯑꯜꯇ꯭ꯔꯁꯥꯎꯟ ꯂꯧꯊꯣꯛꯇ꯭ꯔꯗꯤ
ꯅꯪ ꯑꯗꯣ ꯊꯥꯏꯔꯣꯗꯀꯤꯗꯨꯗꯤ ꯍꯧꯖꯤꯛꯁꯦ ꯑꯗꯨꯝ ꯅꯣꯔꯃꯦꯜꯗ ꯑꯗꯨꯝ ꯂꯩꯔꯤꯕꯣ ꯀꯃꯥꯏꯅ ꯂꯩꯒꯦ
ꯀꯩꯝ ꯇꯧꯗꯦ ꯅꯣꯔꯃꯦꯜꯂꯤ ꯇꯧꯕꯇꯕꯨ ꯒ꯭ꯂꯥꯟ ꯑꯦꯟꯂꯥꯔꯁꯃꯦꯟ ꯆꯥꯎꯊꯣꯛꯑꯒ ꯂꯩꯈꯤꯕꯅꯤꯅ ꯃꯥꯒꯤ ꯀꯩꯅꯣꯗꯤ ꯒ꯭ꯂꯥꯟ ꯑꯗꯣ ꯍꯟꯊꯍꯟꯒꯦ ꯍꯥꯏꯇꯥꯔꯒꯗꯤ ꯀꯩꯅꯣ ꯇꯧꯋ ꯈꯣꯏ ꯑꯩꯈꯣꯏ ꯃꯔꯤꯟ ꯆꯠꯈꯤꯕꯒꯤ ꯑꯥ ꯂꯩꯕꯗꯣ ꯑꯗꯨꯃꯥꯏꯅ ꯑꯩꯈꯣꯏꯅ ꯒ꯭ꯂꯥꯟꯗꯣ ꯍꯟꯊꯒꯦ ꯍꯥꯏꯔꯒꯅ ꯑꯦꯛꯁꯔꯁꯥꯏꯁ ꯑꯃꯣꯛ ꯀꯩꯒꯨꯝ ꯇ ꯇꯧꯕꯇꯕꯨ ꯇꯦꯟꯁꯟꯒꯨꯝꯕ ꯑꯗꯩ ꯋꯥꯌꯝ ꯋꯥ ꯌꯥꯝ ꯀꯨꯏꯅ ꯉꯥꯡꯉꯛꯄꯗꯣ ꯑꯗꯨꯒꯨꯝꯕꯗꯤ ꯈꯔ ꯂꯩꯔꯒꯗꯤ ꯏꯐꯦꯛ ꯂꯩꯌꯦꯕꯀꯣ ꯑꯗꯨ ꯅꯠꯇ꯭ꯔꯒꯗꯤ ꯀꯩꯝ ꯇꯧꯗꯔ ꯗꯨꯃ ꯑꯣꯏꯔꯦ ꯑꯗꯨꯑꯣꯏꯁꯨ ꯑꯩꯅ ꯆꯍꯤ ꯑꯃꯒꯤ ꯃꯅꯨꯡꯗ ꯑꯃꯨꯛꯇꯤ ꯇꯦꯁ ꯇꯧꯕꯗꯣ ꯑ ꯑꯗꯨꯃꯥꯏꯅ ꯇꯧꯊꯣꯛ ꯄꯗꯣ ꯏꯁꯥꯅ ꯈꯪꯅ ꯇꯧꯗ꯭ꯔꯗꯤ
ꯇꯧꯊꯣꯛꯄꯗꯤ ꯑꯗꯨ ꯇꯧꯊꯣꯛꯄꯅ ꯐꯩ ꯑꯗꯣ ꯅꯪ ꯍꯧꯖꯤꯛꯀꯥꯟ ꯆꯥꯎꯗꯤ ꯆꯥꯎꯊꯣꯛ ꯇ꯭ꯔꯕ ꯅꯠꯇ꯭ꯔꯣ
ꯑꯩꯈꯣꯏꯒꯤ ꯍꯛꯆꯥꯡꯒꯤ ꯊꯥꯒꯤ ꯈꯣꯡꯀꯥꯞ ꯂꯥꯛꯄꯒꯤ ꯃꯌꯥꯗꯨꯗ ꯈꯤꯇꯪ ꯋꯥꯔ ꯆꯥꯎꯊꯣꯛꯄ ꯌꯥꯎꯋꯦ ꯑꯩꯅꯦ ꯍꯟꯗꯛ ꯃꯃꯥꯡꯒꯤꯗ ꯇꯨꯏꯁꯟ ꯑꯃ ꯑꯩꯅ ꯇꯨꯏꯁꯟ ꯑꯃ ꯑꯌꯨꯛꯀꯤ ꯄꯨꯡ ꯃꯉꯥ ꯃꯈꯥꯏ ꯅꯪꯅꯕ ꯑꯃꯒ ꯆꯠꯂꯒ ꯆꯠꯂꯝꯕꯗꯣ ꯄꯨꯡ ꯃꯤꯅꯤꯠ ꯅꯤꯐꯨꯃꯉꯥꯇꯪꯒ ꯇꯨꯝꯃ ꯆꯠꯄ ꯑꯃ ꯌꯥꯎꯔꯤ ꯇꯟꯖꯥ ꯑꯗꯨꯋꯥꯏꯗꯨꯗ ꯌꯥꯝ ꯋꯥꯏꯑꯦꯕꯀꯣ ꯑꯩꯁꯦ ꯄꯨꯡ ꯃꯉꯥ ꯃꯈꯥꯏ ꯅꯪꯅꯕ ꯆꯠꯂ ꯏꯕꯦꯝꯃ ꯇꯔꯦꯠꯗ ꯇꯔꯦꯠꯃꯈꯥꯏ ꯑꯗꯨꯋꯥꯏꯗ ꯂꯣꯏꯕ ꯑꯩꯗꯣ ꯑꯗꯨꯒꯤ ꯑꯗꯨꯒꯤꯗꯨ ꯃꯥꯒꯤ ꯌꯥꯎꯔꯝꯕꯗꯨꯒꯤ ꯑꯩꯗꯤ ꯌꯥꯝ ꯋꯥꯏꯑꯕ ꯃꯥꯗꯣ ꯑꯗꯨꯒꯤ ꯑꯩꯁꯦ ꯈꯔ ꯋꯥꯈꯤꯕꯒꯤ ꯍꯦꯛꯇ ꯏꯁꯥꯁꯦ ꯅꯝꯗꯅ ꯇꯨꯝ ꯇꯨꯝꯗꯅ ꯂꯩꯔꯝꯃꯤ ꯍꯟꯗꯛ ꯈꯔ ꯑꯃꯨꯛ ꯐꯔꯦ ꯊꯥ ꯑꯃꯨ ꯐꯥꯔꯦ ꯃꯥꯒꯤ ꯂꯣꯏꯈꯤꯕ ꯑꯗꯨꯒꯅꯦ ꯍꯦꯛꯇ ꯏꯕꯦꯝꯕ ꯅꯨꯃꯤꯠ ꯃꯔꯤ ꯃꯉꯥꯅꯤꯁꯦ ꯍꯦꯛꯇꯅꯦ ꯇꯨꯝꯕꯁꯤ ꯇꯨꯝꯕꯁꯤ ꯀꯩꯅꯣꯅꯤ ꯑꯩꯅ
ꯑꯗꯣ ꯅꯪ ꯀꯩꯅꯣꯒꯤꯗꯣ ꯊꯥꯏꯔꯣꯏꯗꯀꯤꯗꯣ ꯑꯗꯨꯒꯤꯗꯣ ꯗꯣꯛꯇꯔꯅ ꯅꯍꯥꯟ ꯑꯃꯨꯛ ꯑꯣꯄꯔꯦꯁꯟ ꯇꯧꯖꯦꯅ ꯍꯥꯏꯔꯛꯄ꯭ꯔꯥ
ꯁꯤꯁꯤꯗ ꯑꯍꯥꯟꯕ ꯐꯥꯔꯁ ꯌꯦꯡꯕꯗꯗꯤꯅꯦ ꯃꯥꯅ ꯍꯥꯏꯔꯤꯖꯦ ꯔꯤꯖꯂ ꯀꯥꯟꯗꯨꯗ ꯃꯥꯅ ꯍꯥꯏꯕꯁꯤꯗ ꯃꯥꯅ ꯍꯥꯏꯁꯦ ꯀꯩꯅꯣ ꯅꯪꯒꯤꯁꯦ ꯀꯩꯒꯨꯝꯕ ꯑꯔꯖꯦꯟꯒꯤ ꯂꯧꯊꯣꯛꯇ ꯌꯥꯗꯕ ꯑꯃꯒ ꯏꯆꯝ ꯆꯝꯕ ꯈꯔꯗ ꯃꯥꯏꯜ ꯑꯣꯏ ꯃꯔꯛ ꯁꯥꯍꯔ ꯑꯣꯏꯕ ꯑꯃꯒ ꯑꯅꯤ ꯂꯩꯔꯝꯒ ꯑꯅꯤ ꯌꯦꯡꯉꯁꯦꯅ ꯇꯦꯁ ꯇꯧꯊꯣꯛ ꯊꯣꯛꯅ ꯍꯥꯏꯔꯃꯦꯕ ꯑꯗꯨꯒ ꯃꯥꯅ ꯍꯦꯛ ꯌꯥꯎꯄꯒ ꯑꯩꯒꯤ ꯇꯦꯁ ꯂꯥꯛꯄ ꯀꯥꯟꯗ ꯈꯔ ꯃꯥꯏ ꯑꯣꯏꯕ ꯆꯝꯕꯗꯨꯣ ꯑꯣꯏꯕ ꯑꯗꯨꯗ ꯃꯥ ꯍꯥꯏꯁꯤꯅ ꯑ ꯅꯨꯄꯤꯅꯤꯅ ꯊꯝꯍꯟꯅꯤꯡꯗꯦ ꯂꯧꯊꯣꯛꯑꯁꯤꯅ ꯗꯤꯔꯤꯔꯤ ꯇꯛꯁꯜꯂꯦ ꯑꯗꯣ ꯁꯤꯖꯗꯗꯤ ꯄꯩꯁꯥ ꯑꯔꯣꯏꯕꯤ ꯅꯠꯇ꯭ꯔꯥ ꯑ ꯃꯇꯝꯗꯨꯗꯗꯤ ꯄꯩꯁꯥꯗꯣ ꯄꯠ ꯄꯠꯈꯩ ꯂꯩꯔ ꯀꯥꯟꯗꯣ ꯀꯥꯏꯗꯦ ꯄ꯭ꯔꯥꯏꯚꯦꯠꯇꯨꯗ ꯄꯩꯁꯥꯗꯨ ꯄꯨꯊꯣꯛꯑ ꯀꯅꯥ ꯌꯦꯡꯉꯤ ꯒꯣꯃꯦꯗꯗꯤ ꯑ ꯒꯣꯔꯃꯦꯟꯗꯗꯤ ꯇꯧꯔꯤ ꯃꯌꯥꯝ ꯋꯥꯔꯤꯁꯦ ꯇꯥꯕꯗ ꯀꯤꯔꯅꯤ ꯇꯧꯅꯤꯡꯗ꯭ꯔꯦꯗꯣ ꯑꯗꯒꯤꯗꯣ ꯃꯣꯏꯒꯤ ꯍꯤꯗꯥꯛ ꯁꯨꯝ ꯆꯥꯔꯝꯃꯦ ꯑꯗꯒꯤꯗꯤ ꯑꯩꯅ ꯑꯃꯨꯛ ꯑꯆꯧꯕꯗ ꯌꯦꯡꯉꯀꯥꯟꯗ ꯁꯨꯙꯤꯔ ꯔꯟꯖꯟꯗꯔ ꯑꯆꯧꯕꯗꯔ ꯍꯥꯟꯅ ꯌꯦꯡꯕꯅꯦ ꯑꯗꯣ ꯃꯥꯅ ꯍꯥꯏꯔꯦꯀꯣ ꯊꯥꯏꯔꯣꯏꯗꯀꯤ ꯅꯪ ꯁꯔꯖꯔꯤ ꯇꯧꯔ ꯂꯧꯊꯣꯛꯄꯒꯤ ꯗꯔꯀꯥꯔ ꯍꯧꯖꯤꯛ ꯍꯧꯖꯤꯛ ꯂꯩꯇꯦ ꯅꯪꯒꯤꯁꯤꯗꯤ ꯑꯗꯣ ꯆꯥꯕ ꯊꯛꯄ ꯀꯛꯄꯩꯁꯨ ꯍꯪꯕ ꯀꯥꯟꯗ ꯑꯩꯈꯣꯏ ꯍꯟꯗꯛ ꯀꯟꯐ꯭ꯔꯦꯟꯁ ꯆꯠꯂꯨꯗ ꯉꯥꯏꯔꯤꯅꯤ ꯊꯥꯏꯔꯣꯏꯗ ꯍꯥꯏꯄꯣꯊꯥꯏꯔꯣꯗꯤꯖꯝꯒꯨꯝꯕ ꯊꯥꯏꯔꯣꯏꯗ ꯍꯥꯏꯄꯔꯒꯨꯝꯕ ꯅꯥꯕꯁ ꯁꯤꯡꯒꯤ ꯐꯨꯗ ꯀꯛꯊꯠꯄ ꯃꯌꯥꯝꯁꯦ ꯅ꯭ꯌꯨꯇ꯭ꯔꯤꯟꯁ ꯑꯝꯇ ꯐꯪꯗꯕꯩ ꯑꯇꯣꯞꯄ ꯏꯁꯨ ꯂꯥꯛꯀꯗꯧꯔꯦ ꯑꯗꯨꯅ ꯑꯗꯨꯒꯤ ꯍꯥꯟꯅꯒꯤ ꯃꯦꯊꯠꯇꯣ ꯑꯥꯎꯠꯗꯦꯇꯦꯠ ꯑꯣꯏꯔꯦꯅ ꯆꯥꯕ ꯊꯛꯄ ꯀꯩꯝ ꯀꯞꯛꯇꯕꯤꯗ ꯅꯪꯒꯤ ꯍꯤ ꯀ ꯍꯥꯞꯀꯗꯣꯏꯅꯣꯗꯣ ꯑꯗꯨ ꯇꯧꯔꯒ ꯇꯧꯕꯒꯤ ꯃꯦꯊꯠ ꯑꯃ ꯂꯥꯛꯈ꯭ꯔꯕꯅꯤ ꯅꯪꯉꯣꯟꯗꯝ ꯌꯦꯡꯕ ꯍꯧꯔꯗꯕꯅꯤ ꯑꯗꯨꯃꯥꯏꯅ ꯍꯥꯏꯌꯦꯕ ꯗꯥꯛꯇꯔ ꯑꯆꯧꯕꯁꯤꯅ ꯑꯃꯨꯛ ꯃꯃꯥ ꯃꯁꯥꯅꯁꯨ ꯁꯔꯖꯔꯤꯗꯨ ꯃꯇꯝꯗꯨꯗ ꯗꯔꯀꯥꯔ ꯂꯩꯇꯦ ꯍꯥꯏꯌꯦꯅ ꯑꯗꯒꯤ ꯑꯃꯨꯛ ꯁꯤꯖꯗꯔ ꯔꯤꯝꯁꯇꯔ ꯄꯨꯕ ꯗꯥꯛꯇꯔ ꯁꯨ ꯔꯟꯖꯟꯁꯤꯗ ꯑꯃꯛ ꯌꯦꯡꯉꯨ ꯀꯥꯟꯗꯁꯨ ꯈꯅꯥꯎ ꯄꯥꯏꯔ ꯌꯦꯡꯌꯨ ꯀꯥꯟꯗ ꯅꯪ ꯁꯤ ꯍꯧꯖꯤꯛ ꯍꯧꯖꯤꯛ ꯁꯔꯖꯔꯤ ꯇꯧꯕꯩ ꯗꯔꯀꯥꯔ ꯀꯩꯝ ꯂꯩꯇꯦ ꯍꯤꯗꯥꯛ ꯈꯔ ꯆꯥꯔꯒ ꯑꯗꯨꯝ ꯑꯗꯨꯝ ꯀꯩꯁꯨ ꯇꯧꯔ ꯌꯥꯅꯤ ꯍꯥꯏꯔꯛꯑꯦꯕ ꯑꯗꯒꯤꯗꯤ ꯍꯤꯗꯥꯛꯇ ꯆꯥꯔꯝꯕꯗꯩꯗꯤ ꯉꯁꯥꯏ ꯃꯣꯏꯒꯤ ꯍꯤꯗꯥꯛ ꯃꯌꯥꯝꯗꯣ ꯄꯩꯁꯥꯗꯣ ꯍꯨꯟꯕ ꯉꯝꯃꯛꯇꯕꯗꯩꯗꯤ ꯑꯩꯗꯣ ꯎꯄꯥꯏ ꯂꯩꯔꯛꯇꯗꯅ ꯍꯣꯃꯤꯌꯣꯄꯦꯊꯤꯗ ꯑꯃꯨꯛ ꯆꯠꯂꯦ ꯍꯣꯃꯤꯌꯣꯄꯦꯊꯤꯗ ꯆꯠꯄ ꯑꯇꯩꯗꯤ ꯄꯩꯁꯥꯗꯣ ꯃꯣꯏꯗꯅ ꯈꯔ ꯄꯤꯛꯊꯔꯦ ꯑꯗꯨ ꯃꯣꯏꯅ ꯄꯤꯛ ꯄꯤꯊꯕ ꯀꯥꯟꯗ ꯃꯥꯅꯁꯨ ꯍꯥꯏꯁꯦ ꯁꯤꯒꯤ ꯀꯩꯅꯣꯗꯗꯤ ꯒ꯭ꯂꯥꯟ ꯆꯥꯎꯊꯣꯛꯄꯒꯤ ꯇꯧꯕꯒꯤ ꯇꯧꯕꯁꯦ ꯀꯒꯣꯏꯇꯔꯒꯨꯝꯕ ꯊꯨꯝ ꯋꯥꯠꯄ ꯑꯗꯗꯒꯤ ꯑꯩꯈꯣꯏꯒꯤ ꯆꯥꯛꯈꯥꯎꯒꯨꯝꯕ ꯁꯣꯛꯄꯗꯣ ꯌꯥꯝꯅ ꯑꯗ ꯆꯥꯛ ꯑꯗꯨꯒꯨꯝꯕ ꯃꯌꯥꯝ ꯂꯥꯝꯍꯟꯈꯤꯕꯗꯣ ꯑꯗꯨꯒꯤ ꯒ꯭ꯌꯥꯁ ꯄ꯭ꯔꯤꯛꯇꯨꯅ ꯄꯥꯏꯈꯠꯂ ꯅꯨꯡꯁꯤꯠꯇꯣ ꯀꯟ ꯀꯟ ꯊꯥꯔꯀꯥꯟꯗ ꯑꯗꯨꯅꯒ ꯒ꯭ꯂꯥꯟ ꯑꯦꯟꯂꯔꯆ ꯃ ꯇꯧꯕꯒꯨꯝꯕ ꯌꯥꯎꯕꯅꯤ ꯑꯗꯨꯒꯤ ꯄꯣꯠꯇꯣ ꯑꯣꯏꯗꯣꯏꯅꯦ ꯍꯥꯏꯕ ꯃꯥ ꯍꯥꯏꯁꯦ ꯑꯗꯨꯗꯨꯅ ꯑꯗꯨꯝ ꯊꯝꯃꯣ ꯍꯥꯏꯕ ꯁꯤ ꯇꯧꯔꯒ ꯍꯤꯗꯥꯛꯇ ꯑꯗꯨꯝ ꯇꯧꯔ ꯆꯥꯎꯋ ꯍꯥꯏꯗ ꯗꯩ ꯃꯣꯏꯁꯤ ꯁꯨꯝ ꯍꯤꯗꯥꯛꯇ ꯆꯥꯗꯤ ꯆꯥꯔꯃ ꯃꯣꯏꯒꯤꯁꯤꯁꯨ ꯀꯨꯏꯁꯜꯂꯛꯑꯀꯥꯟꯗ ꯋꯥꯟ ꯊꯥꯎꯖꯟ ꯑꯩꯠ ꯍꯟꯗ꯭ꯔꯦꯗ ꯁꯝꯊꯤꯡ ꯄꯤꯕ ꯍꯤꯗꯥꯛ ꯑꯩꯈꯣꯏꯒꯤ ꯁꯣꯂꯨꯁꯟ ꯂꯩꯌꯦꯕꯀꯣ ꯍꯛꯆꯥꯡꯒꯤ ꯄ꯭ꯌꯨꯔꯤꯐꯤꯀꯦꯁꯟ ꯇꯧꯅꯕ ꯍꯥꯏꯇꯥꯔꯦ ꯑꯗꯨꯗꯨꯒꯤ ꯄ꯭ꯨꯔꯤꯐꯤꯀꯦꯁꯟꯗꯣ ꯇꯧꯕꯒꯤ ꯍꯤꯗꯥꯛꯇ ꯆꯥꯕꯗꯨ ꯄꯩꯁꯥꯒꯤ ꯑꯗꯨꯁꯨ ꯑꯃꯨꯛ ꯉꯝꯃꯛꯇ꯭ꯔꯦꯗꯣ ꯑꯩ ꯍꯥꯏꯁꯦ ꯑꯗꯩꯗꯤ ꯄꯩꯁꯥꯗꯣ ꯑꯃꯨꯛꯁꯨ ꯉꯝꯃꯛꯇꯕꯗꯒꯤꯗꯤ ꯑꯃꯨꯛ ꯍꯤꯗꯥꯛ ꯑꯃꯗꯨꯗꯪ ꯆꯥꯔ ꯂꯩꯔꯦ ꯑꯗꯨꯅ ꯀꯩꯅꯣ ꯇꯧꯋꯦꯗꯅ ꯈꯔ ꯐꯕꯗꯣ ꯈꯤꯇꯪ ꯇꯞꯄꯗꯣ ꯑꯗꯒꯤ ꯑꯩꯅ ꯑꯣꯖꯥ ꯑꯗꯨꯗ ꯑꯣꯖꯥꯗꯤ ꯁꯥꯔꯗꯨꯗ ꯍꯥꯏꯔꯦꯀꯣ ꯁꯥꯔ ꯑꯩꯒꯤꯗꯤ ꯁꯨꯃꯥꯏꯅ ꯃꯥꯅ ꯍꯥꯏꯕꯀꯣ ꯒ꯭ꯂꯥꯟ ꯑꯩꯅ ꯑꯩꯅ ꯍꯥꯏꯕ ꯒ꯭ꯂꯥꯟꯁꯦ ꯀꯔꯝ ꯀꯥꯟꯗ ꯄꯤꯛꯊꯔꯛꯀꯅꯤ ꯄꯤꯛꯊꯕ ꯌꯥꯕꯣꯏ ꯄꯣꯖꯤꯕꯤꯂꯤꯇꯤ ꯂꯩꯕ꯭ꯔꯥꯅꯤ ꯃꯦꯊꯠ ꯑꯃꯗꯤ ꯂꯩꯕꯖꯥꯠꯅꯦꯕ ꯑꯗꯨꯏ ꯃꯦꯊꯠ ꯁꯤꯗꯤ ꯃꯥꯅ ꯔꯤꯀꯃꯦꯟ ꯇꯧꯗ꯭ꯔꯦꯕ ꯑꯈꯣꯏꯒꯤ ꯑꯥꯐꯇꯔ ꯃꯦꯔꯦꯖꯇ ꯇꯧꯒꯗꯕ ꯑꯩꯈꯣꯏꯒꯤ ꯐꯤꯃꯦꯜ ꯃꯦꯜꯒꯤ ꯑꯩꯈꯣꯏꯒꯤ ꯍꯣꯃꯤꯌꯣꯁꯇꯦꯁꯤꯁꯀꯤ ꯃꯇꯥꯡꯗ ꯔꯤꯂꯦꯇꯦꯠ ꯑꯣꯏꯕ ꯃꯦꯊꯠ ꯃꯥꯜꯂꯦꯕꯀꯣ ꯑꯗꯨꯅ ꯑꯗꯨ ꯅꯠꯇꯕꯤꯗ ꯃꯥꯅ ꯍꯥꯏꯁꯤꯅ ꯒ꯭ꯂꯥꯟꯁꯦ ꯃꯊꯟꯇ ꯍꯟꯗꯔꯛꯄ ꯂꯩ ꯍꯟꯗꯔꯛꯇꯕ ꯂꯩ ꯅꯣꯔꯃꯦꯜ ꯇꯥꯈ꯭ꯔꯒꯁꯨ ꯍꯟꯗꯔꯛꯇꯕ ꯑꯗꯨꯝ ꯒ꯭ꯂꯥꯟ ꯑꯦꯟꯂꯥꯔꯆꯃꯦꯟ ꯇꯧꯈꯤꯕꯒꯤ ꯂꯩꯕ ꯑꯗꯨꯝ ꯂꯩ ꯁꯤꯅꯦꯕ ꯃꯣꯏꯒꯤ ꯃꯣꯏꯒꯤ ꯊꯤꯌꯔꯤꯗꯅꯤꯀꯣ ꯃꯥ ꯍꯥꯏꯔꯛꯏꯁꯦ ꯑꯗꯨꯅ ꯀꯩꯗꯧꯒꯦ ꯍꯥꯏꯔ ꯀꯥꯟꯗ ꯃꯥꯁꯦ ꯀꯩꯒꯨꯝꯕ ꯍꯟꯊꯔꯛꯑꯦ ꯍꯥꯏꯇꯥꯔꯁꯨ ꯇꯦꯟ ꯀꯨꯝꯕ ꯇꯨꯋꯦꯜꯐꯀꯨꯝꯕ ꯌꯔꯁꯀꯤ ꯃꯇꯨꯡꯗ ꯍꯟꯗꯔꯛꯀꯅꯤ ꯍꯥꯏꯕ ꯍꯟꯗꯔꯛꯇ꯭ꯔꯦ ꯍꯥꯏꯇꯥꯥꯔꯒꯗꯤ ꯑꯩꯈꯣꯏꯅ ꯇ꯭ꯔꯤꯠꯃꯦꯟ ꯑꯇꯣꯞꯄ ꯇꯧꯕ ꯂꯩ ꯇꯧꯕ ꯌꯥꯕ ꯂꯩ ꯇꯧꯕꯇꯕꯨ ꯅꯪꯒꯤ ꯉꯁꯥꯏꯒꯤ ꯊꯥꯏꯔꯣꯏꯗꯀꯤ ꯐꯪꯁꯟꯗꯨꯗꯤ